ꯑꯣ
ꯍꯜꯂꯣ ꯍꯂꯣ
ꯇꯥꯕꯤꯔꯕꯣ ꯇꯥꯕꯤꯔꯕꯣ
ꯀꯔꯤꯗꯧꯔꯦ ꯍꯥꯏꯅꯣꯃꯤ ꯍꯂꯣ
ꯇꯥꯗ꯭ꯔꯣ
ꯑꯣ ꯇꯔꯦ ꯇꯥꯔꯦ
ꯊꯨꯅꯥꯄ ꯅꯥꯄꯪꯕꯤ
ꯅꯦꯠ ꯌꯥꯗꯕꯩ ꯑꯣꯏꯔꯝꯅꯤꯌꯦ ꯑꯩ ꯅꯠꯇꯦ
ꯅꯆꯤꯟꯗꯣ ꯊꯤꯅꯨꯅꯦ
ꯎꯝ ꯏꯁꯥ ꯅꯨꯡꯉꯥꯏꯇꯦꯗ ꯈꯠꯅꯕꯒ ꯍꯧꯔꯛꯀꯅꯨ
ꯍꯧꯗꯣꯔꯤ ꯑꯩꯗꯤ ꯍꯧꯗꯣꯔꯤ ꯉꯔꯥꯡ ꯒꯦꯝ ꯁꯥꯟꯅꯁꯦ ꯍꯥꯏꯔꯝꯃꯒ ꯑꯣꯟꯂꯥꯏꯟ ꯂꯩꯔꯛꯇꯤꯗꯨꯅ ꯀꯔꯤ ꯍꯥꯏꯅꯤꯡꯉꯤꯕ
ꯅꯨꯡꯗꯥꯡꯗꯔ ꯍꯥꯏꯖꯦ
ꯑꯥ
ꯉꯔꯥꯡ ꯅꯨꯡꯗꯥꯡ ꯅꯠꯇ꯭ꯔꯣ ꯑꯩꯅ ꯔꯦꯡꯇ ꯑꯅꯤ ꯁꯥꯟꯅꯕꯗꯨꯕꯣ
ꯅꯪꯒ ꯑꯩꯒ ꯁꯥꯟꯅꯕ꯭ꯔꯣ
ꯁꯅꯗꯦ ꯏꯇꯣꯝꯇ ꯅꯪ ꯅꯪ ꯅꯪ ꯑꯣꯏꯔꯝꯒꯅꯤ ꯑꯣꯜꯂꯥꯏꯟ ꯂꯩ ꯇꯕꯗꯤ ꯑꯩꯗꯤ ꯂꯩꯔꯝꯕꯅꯦꯍꯦ
ꯆꯠꯂꯍꯩ ꯅꯪꯅ ꯍꯦꯛ ꯍꯥꯏꯕꯒ ꯂꯩꯅꯣ ꯥꯉꯩꯔ ꯂꯩꯕ ꯃꯤꯅꯠ ꯑꯅꯤ ꯑꯨꯝ ꯂꯩꯔꯀꯥꯟ ꯑꯣꯟꯂꯥꯏ ꯂꯩꯔꯛꯑꯦ ꯅꯪ ꯂꯩꯔꯝꯗꯦ
ꯑꯣ ꯃꯥ ꯑꯅꯦ ꯑꯗꯨꯣ ꯉꯅꯤꯨ
ꯀꯥꯎꯅꯤ ꯀꯥꯎꯅꯤ ꯁꯥꯟꯅꯅꯤꯡꯗꯕꯩ ꯅꯠꯇ꯭ꯔꯣ
ꯅꯠꯇꯦꯍꯦ ꯒꯦꯔ ꯁꯥꯟꯅꯗꯤ ꯀꯩꯅꯣ ꯄꯥꯝꯖꯈ꯭ꯔ ꯄꯣꯠꯅ ꯁꯥꯟꯅꯕꯕꯨ ꯀꯅꯥ ꯅꯨꯡꯉꯥꯏꯇꯒꯦ ꯊꯣꯏ ꯌꯣꯡꯣꯡ ꯆꯗ꯭ꯔꯥ
ꯅꯣꯡ ꯇꯤꯂꯤ ꯇꯤꯜꯂꯤ ꯆꯂꯝꯕꯅꯦ ꯍꯧꯖꯤꯛ ꯁꯨꯗꯦ ꯅꯣꯏ ꯁꯨꯕ꯭ꯔꯣ
ꯑꯩꯈꯣꯏ ꯍꯧꯖꯤꯛꯇ ꯀꯟꯅ ꯆꯨꯊꯔꯛꯏ ꯍꯥꯏꯕ ꯉꯁꯥꯏ ꯅꯪ ꯑꯩꯩꯅ ꯍꯧꯖꯤꯛ ꯃꯦꯁꯦꯖ ꯍꯜꯂꯛꯄ ꯍꯧꯔꯛꯄꯗꯨꯗꯨꯔ ꯕ ꯑꯗꯨꯕꯨ ꯍꯧꯖꯤꯛ ꯋꯥꯏꯗ ꯑꯩ ꯆꯨꯊꯔꯛꯄꯅꯤ
ꯑꯩꯈꯣꯏꯗꯤ ꯁꯨꯗꯦ ꯅꯨꯡꯁꯥ ꯁꯥꯔꯤ
ꯍꯥꯥ
ꯅꯨꯡꯁꯥ ꯁꯔꯤꯌꯦꯩ
ꯐꯗ ꯅꯪ ꯊꯕꯍꯜꯂ ꯑꯕꯣ
ꯍꯂꯦꯑꯦ ꯀꯨꯣꯏꯏꯔꯍꯦ
ꯑ
ꯑꯩ ꯏꯇꯣꯝꯗ ꯉꯥꯏꯔꯕ ꯉꯁꯤꯗꯣ ꯆꯥꯛ ꯆꯥꯕꯗꯣ ꯑꯩꯈꯣꯏ ꯃꯥ ꯀꯩꯅꯣ ꯆꯥꯕ ꯆꯠꯂꯨꯕꯗꯨꯅ ꯀꯟꯗꯂꯣ ꯆꯨꯝ ꯂꯩ ꯌꯦꯔꯃꯣꯖꯒꯦ
ꯄꯩꯖꯥꯁꯨ ꯂꯩꯣꯏꯕ
ꯁꯪꯒꯥꯕ ꯁꯪꯒꯥꯕꯩ ꯆꯥꯆꯥꯕ
ꯅꯪꯖꯥꯡ ꯄꯣꯛꯣꯛꯇ꯭ꯔꯥ ꯍꯖ
ꯣꯛꯇ
ꯇꯣꯝꯗꯦ ꯇꯣꯟ ꯅꯣꯏ ꯇꯣꯟꯝꯗꯦ
ꯑꯩꯈꯣꯏ ꯇꯣꯝꯗꯤ ꯁ꯭ꯀꯨꯜ ꯆꯠꯁꯤꯌꯦ
ꯃꯥꯅꯍꯂ ꯀꯩꯖꯥꯗꯕ
ꯑꯣꯈꯣꯏ ꯕꯥꯕꯨꯡꯕꯨꯗꯤ ꯂꯥꯛ ꯀꯨꯗꯤ ꯂꯥꯏꯒ ꯃꯥꯅ ꯆꯥꯛ ꯆꯥꯔꯒ ꯂꯥꯛꯄꯗꯨ ꯄꯝꯐꯝꯗꯦ
ꯍꯥꯏꯕꯗꯤ ꯅꯣꯏ ꯇꯣꯝꯣ ꯀꯩ ꯆꯥꯗꯣꯏꯅ ꯍꯥꯏꯕꯅꯤꯅꯦꯍꯦ
ꯍꯥꯥ
ꯅꯣꯏ ꯇꯣꯝꯗꯣ
ꯑꯥ
ꯏꯁꯟ ꯍꯜꯂꯛꯑꯒ ꯀꯔꯤ ꯆꯥꯗꯣꯏꯅꯣꯕ
ꯕꯣꯔ ꯍꯅꯦ ꯆꯥꯖꯅꯤꯒꯩꯅ ꯃꯔ
ꯎꯝ
ꯆꯥꯅꯤꯗ꯭ꯔ ꯇꯣꯛꯆꯥꯔꯅꯤ
ꯑꯅꯥꯕ ꯅꯪꯅ ꯏꯔꯨꯖꯠꯇꯨꯅ ꯆꯥꯛꯈꯨꯝ ꯆꯪꯈꯤꯕ ꯄꯥꯏ
ꯎꯝ
ꯏꯔꯨꯖꯦꯠꯇꯅ ꯆꯥꯛꯈꯨꯝ ꯆꯪꯉꯤꯕ
ꯅꯪꯊꯧ ꯂꯩꯕ꯭ꯔꯣ
ꯀꯨꯁꯤꯅꯤ ꯀꯨꯁꯤ
ꯎꯝ ꯅꯪꯉꯣꯟꯗꯤ ꯌꯥꯝ ꯌꯦꯡꯁꯜꯂꯣ ꯍꯥꯏꯗꯤꯗꯤ ꯑꯗꯨꯒꯨꯝꯕ
ꯑꯩ ꯑꯩꯈꯣꯏꯗꯤ ꯌꯦꯡꯁꯤꯟꯗꯧꯔꯤ
ꯇꯨꯡꯗꯤꯟꯗꯁꯦꯕꯨ ꯆꯂꯦ ꯑꯣꯏ ꯊꯕ
ꯅꯉꯣꯟꯁꯨ ꯌꯦꯡꯁꯤꯜꯂꯨ ꯍꯥꯏꯗꯤꯦ ꯑꯗꯨꯝꯕ
ꯑꯁ ꯅꯪꯅ ꯌꯥꯝ ꯅꯣꯛꯅꯤꯡꯉꯦ
ꯅꯣꯡ ꯀꯩꯅꯣ ꯇꯗꯥꯏꯗ ꯑꯦ ꯅꯪꯅ
ꯅꯣꯏꯣꯏ ꯅꯣꯏꯗꯗꯌꯥ
ꯀꯩꯅꯣ ꯅꯣꯏꯗꯨꯗꯤꯗꯤ
ꯅꯣꯏꯣꯏꯁꯤꯗꯤ ꯍꯕ ꯅꯣꯡ ꯍꯥꯏ ꯅꯣꯡ ꯍꯥꯏꯗꯨ ꯅꯣꯏꯁꯤꯗꯤ ꯍꯥꯏꯕ
ꯅꯣꯛꯈꯥꯏꯌꫭ ꯅꯣꯛꯈꯥꯏꯌꫭ ꯅꯣꯛꯈꯥꯏꯌꫭ
ꯈꯔ ꯀꯟ ꯀꯟ ꯉꯥꯡꯉꯣ ꯏꯕꯨꯡꯉꯣ ꯂꯥꯎ꯭ꯠ ꯊꯥꯕꯖꯨ ꯌꯥꯗꯦ ꯅꯣꯡꯃꯈꫭꯟꯖꯤꯅ ꯇꯥꯗ꯭ꯔꯦ
ꯐꯣꯟꯗꯨꯅ ꯐꯣꯟꯗꯨꯕꯨ ꯐꯣꯟꯗꫭ ꯅꯅꯥ ꯀꯣꯡꯗ ꯊꯝꯃꫭ
ꯑꯣ ꯐꯣꯟꯖꯦ ꯅꯥꯖꯤꯗ ꯅꯞꯄꯤꯕꯅꯦ
ꯑꯗꯨꯒ ꯇꯥꯗꯦꯗꯤ ꯀꯩꯅꯣꯕ
ꯑꯩꯅ ꯈꯪꯕ꯭ꯔꯣ ꯑꯗꯨꯕꯣ ꯍꯪꯗꯅꯤ ꯅꯥ ꯄꯪꯉꯕ ꯈꯪꯗꯦꯗ
ꯑꯁ ꯗꯣꯛꯇꯔ ꯑꯝ ꯆꯠꯁꯤꯔꫭ
ꯑꯩ ꯄꯩꯁꯥ ꯂꯩꯇꯦ
ꯏꯁ ꯅꫭꯏꯒꯤ ꯅꫭꯏꯒꯤ ꯅꯣꯏ ꯕꯥ ꯂꯥꯛ ꯑꯗꯨꯕꯨ ꯄꯩꯁꯥ ꯂꯩꯇꯦꯖꯤ ꯀꯩꯅꯣ
ꯏ ꯑꯩꯈꯣꯏ ꯕꯥꯕꯨꯡ ꯂꯥꯛꯄꯗꯣ ꯄꯩꯁꯥ ꯏꯟꯅꯔ ꯂꯥꯛꯄ꯭ꯔꯥ
ꯅꯣꯏ ꯕꯥ ꯇꯣꯂꯣꯞ ꯐꯪꯕꯒꯅꯦ ꯂꯥꯛꯏꯗꯣ
ꯑꯁ ꯋꯥꯔꯤꯖꯦ
ꯏꯁ ꯑꯩꯅ ꯈꯪꯉꯤꯅꯤꯅꯦ
ꯅꯪꯅ ꯈꯪꯉꯤꯕ
ꯎꯝ
ꯎꯝ ꯅꯪꯅ ꯈꯪꯕꯗꯣ ꯑꯆꯨꯝ ꯑꯆꯨꯝꯕ ꯈꯪꯉꯗꯤ ꯅꯨꯡꯉꯥꯏꯗꯧꯕ ꯄꯩꯁꯥ ꯄꯥꯏꯗꯧꯕ
ꯍꯌꯦꯡ ꯀꯥꯏꯗꯅꫭ
ꯑꯋꯣꯏꯕꯗꯤ ꯑꯝꯇ ꯈꯪꯗ꯭ꯔꯦ ꯁꯦꯔꯥꯟ ꯇꯨꯔꯥꯟꯉꯥꯛ ꯈꯪꯉꯦ
ꯏꯀꯨꯕꫭꯛ ꯑꯣꯏꯗꯣꯏꯅꯤꯅ ꯈꯪꯉꯤꯅꯤ ꯀꯩꯅꯣ
ꯏꯁ ꯋꯥꯔꯤꯖꯦ
ꯏꯁ ꯅꯪ ꯍꯔꯥꯎꯔꯤꯗꯨ ꯅꯪ ꯍꯔꯥꯎ ꯅꯪ ꯍꯔꯥꯎꯔꯤꯗꯨꯑꯩ ꯈꯪꯉꯤꯀꯣ
ꯑꯦ ꯈꯣꯡ ꯈꯨꯠꯁꯦ ꯇꯤꯡꯊꫭꯛꯑ ꯀꯞꯅꯤꯡꯉꯤꯍꯦ ꯍꯌꯥꯝ ꯍꯔꯥꯎꯃꯟꯗꯅ ꯍꯔꯥꯎꯃꯟ ꯑꯃ ꯍꯔꯥꯎꯃꯟꯗꯅ ꯀꯞꯄ ꯑꯃ ꯂꯩꯕꯗꯨꯣ ꯈꯪꯕ꯭ꯔ
ꯈꯪꯉꯤꯅꯦ
ꯐꯤꯂꯝꯗꯒ ꯌꯥꯎꯕꯗꯣ ꯃꯆꯥ ꯅꯨꯨꯄꯥꯅ ꯃꯆꯥ ꯅꯨꯨꯄꯥꯅ ꯑꯥꯏ ꯑꯦꯁ ꯈꯜꯂꯛꯄꯩ ꯀꯞꯄꯗꯣ
ꯃꯥꯅꯦ ꯃꯥꯅꯦ ꯃꯥꯅꯦ
ꯑꯗꯨꯃꯥꯏꯅꯅꯦ ꯑꯩꯅ ꯀꯞꯅꯤꯡꯉꯤꯖꯦ ꯍꯔꯥꯎꯃꯟꯒꯤꯗꯅꯀꯣ
ꯑꯗꯨꯗꯤ ꯀꯞꯄꯣ
ꯋꯥꯔꯤ ꯁꯥꯟꯅ ꯂꫭꯏꯔ ꯀꯞ ꯀꯦ ꯌꯥꯟ ꯇꯥꯅ
ꯏꯁ ꯍꯧꯖꯤꯛ ꯀꯞꯄꯨꯍꯦ
ꯎꯝ
ꯅꯪ ꯀꯞꯄꯗꯣ ꯌꯥꯝ ꯇꯥꯅꯤꯡꯕ ꯍꯥꯏꯇꯥꯔꯦ
ꯎꯝ ꯅꯪꯗꯤ ꯃꯤꯅ ꯋꯥꯔ ꯋꯥꯔ ꯅꯨꯡꯉꯥꯏꯕ ꯑꫭꯏꯔꯦ
ꯏꯁ ꯑꯩꯗꯤ ꯈꯨꯕꯥꯛ ꯈꯨꯕꯤꯅꯦ
ꯅꯪ ꯕꯦꯔꯥꯅꯤꯍꯦ ꯅꯪꯗꯤ
ꯃꯥꯅꯤ ꯑꯩꯗꯤ ꯕꯦꯔꯥꯅꯤ ꯕꯦꯔꯥꯅꯤ
ꯒꯦꯝ ꯁꯥꯟꯅꯖꯤꯁꯦ ꯁꯤ ꯂꯣꯏꯔꯒ
ꯄꯥꯝꯁꯅꯥꯗꯣ ꯏꯁ ꯏꯅꯥꯎꯄꯥ ꯑꯃꯅ ꯍꯥꯏꯕꯤꯌꯨ ꯍꯥꯏꯕꯤꯌꯨ ꯀꯟꯅ ꯍꯥꯏꯌꯤꯅꯦ
ꯍꯧꯖꯤꯛꯁꯦ
ꯑꯥ
ꯍ ꯍꯥꯏꯌꯨ ꯍꯥꯏꯌꯨ
ꯑꯩꯈꯣꯏ ꯀꯩꯗꯧ ꯍꯥꯏꯔꯨꯗꫭꯏꯅꯣ ꯍꯦ ꯀꯩꯅꯣꯅꯦ
ꯈꯦ
ꯄꯥꯝꯁꯅꯥꯗꫭ ꯄꯥꯝꯁꯅꯥꯗ ꫭꯀꯌꯥꯝ ꯐꯖꯕ ꯑꯣꯏꯗꯕꯅꯤꯗ
ꯎꯝ ꯐꯪꯗꯦ ꯈꯣꯏꯗꯤ ꯐꯪꯖꯦ
ꯃꯤ ꯉꯧꯖꯩ ꯍꯥꯏꯕꯥꯅꯤ
ꯅꯣꯏ ꯌꯦꯡ ꯍꯩꯇꯕꯩꯅꯦ ꯑꯩꯈꯣꯏꯗꯤ ꯌꯦꯡꯍꯩꯕꯅꯤꯅ ꯐꯖꯩ
ꯎꯝ ꯐꯖꯔꯝꯒꯅꯤ ꯐꯖꯔꯅꯤ ꯑꯗꯨꯗꯤ ꯅꯪ ꯅꯪꯅ ꯇꯤꯊꯤꯕ꯭ꯔꯥ ꯍꯥꯥ ꯇꯥꯗ꯭ꯔꯁꯤꯕꯣ
ꯇꯏꯌꯦ ꯀꯥꯏꯅꯣ ꯗꯦ
ꯅꯪꯅ ꯏꯊꯤ ꯊꯤꯈ꯭ꯔꯕ
ꯃꯤꯉꯣꯟꯗꯕꯨ ꯊꯤꯕ꯭ꯔꯥ ꯀꯅꯥ ꯍꯔꯥꯎ ꯍꯔꯥꯎꯒꯨꯝꯕꯛꯇꯣꯏꯅꯣ ꯅꯪ ꯉꯥꯏꯥꯡꯉ ꯋꯥꯗꯕꯣ
ꯁꯣꯝꯃꯦ ꯅꯪ ꯐꯖꯩ
ꯑꯕꯃꯤꯙꯔ ꯍꯔꯥꯎ ꯃꯁꯥꯗꯥꯏ ꯐꯗꯅ ꯍꯥꯏꯕꯩ ꯋꯥꯅꯤ ꯑꯦ ꯐꯤꯅꯁꯨ ꯐꯖꯅ ꯖꯨꯕ ꯋꯥꯔꯤꯕꯣꯕ
ꯃꯥꯒꯥ ꯆꯠꯃꯤꯟꯅ ꯒꯤꯕꯔꯣ ꯍꯥꯏꯖ ꯕꯤꯗꯔꯥꯁ ꯅꯪ ꯇꯝꯆꯥꯗꯤ ꯌꯥꯏꯄꯣꯛ ꯂꯩꯒꯤꯅꯦ ꯀꯩꯗꯧꯕ ꯀꯔꯤ
ꯎꯝ
ꯂꯤꯛ ꯂꯧꯕꯥ ꯂꯤꯛ ꯀꯔꯤ ꯂꯤꯛ ꯃꯤ ꯕꯊꯤ ꯀꯊꯤ ꯍꯥꯏ ꯃꯤꯒꯤꯅꯥꯅꯤ ꯀꯣꯟ ꯐꯦꯡꯉꯤꯕ꯭ꯔꯥ
ꯎꯝ ꯌꯦꯉ
ꯇꯟꯗꯕ ꯁꯥꯗꯅ ꯅꯣꯏ ꯇꯣꯟ ꯉꯥꯡ ꯐꯪꯁꯟ ꯇꯧꯋ ꯑꯗꯨꯗꯤ ꯀꯩꯀꯩ ꯄꯤꯔꯛꯀꯦ
ꯀꯩꯁꯨ ꯄꯤꯔꯛꯇꯦꯗ ꯁꯥꯔꯇꯤꯐꯤꯀꯦꯠꯀ ꯄꯩꯁꯥ ꯈꯔꯒ ꯄꯤꯔꯛꯑꯦ ꯃꯣꯏꯒꯤ ꯁ꯭ꯀꯨꯜꯗꯣ ꯈꯔ ꯅꯪ ꯎꯝꯕꯅꯦ ꯑꯗꯨꯅ ꯄꯩꯁꯥ ꯂꯨꯄꯥ ꯆꯥꯃꯉꯥꯁꯨ ꯐꯤ ꯑꯃ ꯄꯤꯔꯛꯑꯦ ꯑꯦꯟꯚꯦ ꯂꯦꯞꯇꯇꯥꯞ ꯆꯠꯂꯒ
ꯅꯪ ꯅꯪꯒꯤ ꯀꯥꯟꯅꯕ ꯐꯪꯉꯛꯄ꯭ꯔꯗꯣ
ꯑꯩꯈꯣꯏꯗ ꯑꯩꯈꯣꯏ ꯀꯥꯟꯗꯤ ꯄ꯭ꯔꯃꯣꯁꯟ ꯇꯧꯗꯨꯣꯏꯗꯤ
ꯍꯥꯦ
ꯅꯪ ꯄꯥꯃꯣꯁꯟꯗ ꯌꯥꯎꯔꯤ ꯅꯠꯇ꯭ꯔꯣ
ꯌꯥꯔꯛꯛꯇ
ꯎꯝ ꯌꯥꯎꯛꯇꯕ ꯑꯦ ꯆꯨꯝꯃꯦꯍꯦ ꯌꯥꯎꯔꯗꯦ ꯑꯩꯈꯣꯏꯅ ꯃꯍ ꯍꯩ ꯍꯦꯜꯂꯤꯀꯣ ꯀꯥꯎꯋꯦ ꯑꯣ ꯀꯦꯎꯂꯤꯗꯤꯦ
ꯅꯣꯏꯗꯤ ꯄꯔ ꯄꯥꯔꯃꯣꯁꯟ ꯒꯥ ꯑꯣꯏꯔꯝꯒꯅꯤ
ꯑꯩꯈꯣꯏ ꯄ꯭ꯔꯃꯣꯁꯟ ꯇꯧꯔꯛꯑꯦ ꯑꯗꯨꯗꯨꯅ
ꯑꯩꯈꯣꯏꯗꯤ ꯑꯩꯈꯣꯏꯗꯤ ꯑꯩꯈꯣꯏꯗꯤ ꯄ꯭ꯔꯃꯣꯁꯟ ꯅꯠꯇꯦ
ꯍꯩꯇꯕ ꯂꯣꯏ ꯃꯥꯜꯂꯦ ꯑꯩꯈꯣꯏ ꯀꯥꯡꯕꯨꯗꯤ
ꯃꯥꯅꯦ ꯃꯅꯦ ꯄ꯭ꯔꯃꯣꯁꯟꯗ ꯑꯩꯈꯣꯏꯗꯤ ꯄ꯭ꯔꯃꯣꯁꯟ ꯑꯣꯏꯈꯤꯗꯦ
ꯅꯣꯏꯁꯨ ꯄ꯭ꯔꯃꯣꯁꯟ ꯑꯣꯏꯕ꯭ꯔꯥ
ꯑꯣꯏꯈꯤꯗꯦ ꯍꯥꯏꯕ ꯑꯩꯈꯣꯏꯅ ꯑꯃꯨꯛ ꯄ꯭ꯔꯃꯣꯁꯟ
ꯑꯣ ꯑꯗꯨ ꯅꯣꯏꯒꯤꯀꯥꯟꯗꯗꯤ ꯄꯤꯔꯛꯇ꯭ꯔꯕ ꯔꯥꯏꯆꯠ
ꯑ ꯇꯧꯕꯨ ꯇꯧꯈꯤꯗꯦꯍꯦ
ꯑꯣ ꯐꯔꯦ ꯐꯔꯦ ꯋꯥꯏ ꯁꯡꯒꯦ ꯑꯗꯨꯅ ꯆꯠꯊꯣꯛ ꯆꯠꯁꯤꯟ ꯋꯥꯅꯅꯕꯅꯦ
ꯑꯩꯈꯣꯏꯅ ꯇꯦꯟ ꯊꯥꯕꯒꯤ ꯁ꯭ꯀꯨꯜꯗꯨꯗꯤ ꯑꯗꯨꯝꯕ ꯐꯪꯁꯟ ꯀꯩꯀꯩ ꯑꯝꯇ ꯇꯧꯗꯦ
ꯀꯩ ꯁ꯭ꯀꯨꯜꯗꯅꯣ ꯅꯪ ꯇꯦꯟ ꯊꯥꯏꯖꯦ
ꯂꯩꯇ꯭ꯔꯦ
ꯍꯥꯥ
ꯑꯩꯈꯣꯏ ꯁꯣꯝ ꯅꯥꯀꯟꯗꯅꯦ ꯍꯦ ꯅꯪ ꯈꯪꯉꯣꯏ
ꯃꯃꯤꯡꯗꯣ ꯇꯥꯈ꯭ꯔꯕ ꯌꯦꯡꯒꯦ ꯇꯧꯅꯤꯗ
ꯑꯥꯔ ꯑꯦꯁ ꯗꯤ
ꯍꯈꯪꯗꯦ ꯇꯔꯝꯃꯅꯤ
ꯏꯁ ꯈꯪꯗꯦ ꯇꯥꯔꯝꯅꯤ ꯆꯨꯝꯃꯤ ꯆꯨꯝ ꯇꯥꯔꯝꯃꯥꯅꯤ
ꯀꯥꯎꯒꯔꯦ
ꯍꯥ ꯇꯥꯗꯦ ꯑꯥ ꯑ ꯄꯨꯡ ꯇꯔꯦ ꯊꯝꯃꯒꯤ ꯒꯦꯝ ꯆꯪꯉꯛꯑꯣ
ꯑꯩ ꯀꯣꯟ ꯐꯦꯡ ꯂꯣꯏꯔꯒ ꯍꯥꯏꯔꯛꯀꯦ ꯁꯥꯟꯅꯕ ꯍꯧꯔꯝꯃꯣ ꯅꯣꯏ ꯍꯪꯖ